ꯍꯜꯂꯣ
ꯍꯜꯂꯣ ꯇꯥꯕ꯭ꯔꯣ
ꯍꯜꯂꯣ ꯇꯥꯏ ꯇꯥꯏ
ꯑꯣ
ꯆꯥꯛ ꯆꯥꯔꯕꯣ ꯅꯪꯗꯤ
ꯆꯥꯛꯈ꯭ꯔꯦ ꯍꯣꯏ ꯅꯣꯏꯗꯤ
ꯑꯩꯁꯨ ꯆꯥꯈ꯭ꯔꯦ ꯀꯔꯤ ꯌꯦꯟꯁꯥꯡ ꯆꯥꯕ꯭ꯔꯣ
ꯑꯩꯈꯣꯏꯗꯤ ꯉꯁꯤ ꯍꯪꯒꯥꯝ ꯆꯥꯏꯌ‌ꯦ
ꯑꯦ ꯍꯪꯒꯥꯝꯗꯤ ꯏꯟꯖꯥꯡ ꯑꯅꯧꯕꯅꯤꯅ ꯍꯧꯔꯝꯅꯤ
ꯍꯥꯎꯋ‌ꯦ ꯍꯣꯏ ꯑꯁꯤ ꯑꯩꯈꯣꯏ ꯆꯤꯡꯒꯤꯅꯦꯅ ꯈꯥꯁꯨ ꯈꯥꯗ‌ꯦ ꯌꯥꯝ ꯍꯥꯎꯋꯦ ꯑꯁ‌ꯦꯡꯕꯒꯤ
ꯑꯁꯦꯡꯕꯒꯤꯔꯣ
ꯎꯝ ꯎꯝ
ꯑꯦ ꯆꯂ꯭ꯔ
ꯀꯔꯤ ꯏꯟꯁꯥꯡ ꯆꯕ꯭ꯔꫭ
ꯑꯩꯗꯤ ꯉꯁꯤꯁꯦ ꯀꯥꯡꯁꯣꯏ ꯑꯃꯒ ꯌꯦꯟ ꯆꯥꯏ ꯏꯕꯤꯝꯃꯥ
ꯎꯝ ꯑꯥ ꯁꯇꯥꯔꯗ‌ꯦꯒꯤ ꯑꯛꯖꯥꯝ ꯀꯣ
ꯑꯥ
ꯌꯨꯝꯗ ꯂꯩꯕ꯭ꯔꯥꯅꯊꯟꯗ ꯂꯩꯕ꯭ꯔꯥ
ꯌꯨꯝꯗ ꯂꯩꯑ‌ꯦ ꯏꯊꯟꯇ ꯃꯄꯥꯟ ꯗꯥ ꯂꯦꯞꯄꯤꯌ‌ꯦ
ꯑꯣ ꯌꯨꯝꯗ ꯍꯥꯏꯗꯤ ꯈꯨꯟꯗ ꯂꯩꯕ꯭ꯔꯥ
ꯍꯣꯏ ꯈꯨꯟꯗ ꯂꯩꯌꯦ
ꯑꯣ ꯅꯨꯡꯉꯥꯏꯌꯦꯅ ꯑꯗꯨꯗꯤ ꯀꯔꯤ ꯀꯔꯤ ꯊꯕꯛ ꯇꯧꯔ ꯂꯕ ꯔꯕꯣ ꯅꯣꯏꯥꯗꯤ
ꯍꯟꯗꯛꯇꯤ ꯊꯕꯛ ꯇꯧꯕꯁꯤꯗ ꯑꯩ ꯏꯁꯥ ꯅꯨꯡꯉꯥꯏ ꯇꯕꯒꯤ
ꯑꫭ
ꯅꯪꯗꯤ ꯇꯥꯕ꯭ꯔꫭ
ꯇꯥꯕ꯭ꯔꯣ ꯕꯣꯜ ꯒꯨꯝꯕ ꯌꯦꯡꯕ꯭ꯔꯥ ꯅꯣꯏꯁꯨ
ꯍꯣꯏ ꯌꯦꯡꯗꯣꯏꯅꯦ
ꯌ‌ꯦꯡꯉꯝꯅꯤꯗ ꯍꫭꯏ ꯅꯨꯄꯥꯅ ꯕꫭꯜ ꯅꯨꯄꯥꯅ ꯕꯣꯜ ꯌꯦꯡꯗ꯭ꯔꯗꯤ
ꯌꯦꯡꯉꯅꯤꯕ ꯌꯦꯡꯉꯅꯤꯕ ꯋꯥꯠꯂꯤꯅ ꯄꯨꯡ ꯇ꯭ꯋꯦꯟ ꯊꯥꯔꯇꯤꯗꯅꯦ ꯅꯣꯏꯗꯤ ꯌꯦꯡ ꯑꯣ ꯅꯣꯏꯗꯤ ꯌꯦꯡꯗ꯭ꯔꯣ
ꯌꯦꯡꯗꯤ ꯌꯦꯡꯅꯦ ꯑꯁ ꯕ‌‌ꫭꯜ ꯌꯦꯡꯃꯟꯗꯅ ꯏꯁꯥꯁꯦ ꯌꯥꯗ꯭ꯔꯦ ꯇꯨꯝꯗꯕꯒꯤ ꯅꯣꯏꯁꯨ ꯑꯗꯨꯃꯥꯏꯅ ꯇꯧꯔꯝꯅꯤ
ꯑꯈꫭꯏꯁꯨ ꯑꯩꯈꯣꯏꯗꯤ ꯑꯗꯨꯃꯥꯏꯅ ꯇꯧꯗꯦꯗꯥ
ꯑꯩꯗꯤ ꯇꯨꯝꯕ ꯃꯐꯝ ꯑꯥ ꯇꯨꯝꯕ ꯃꯇꯝ ꯂꯩꯕ꯭ꯔꯥꯅꯦ
ꯂꯩꯅ ꯕ꯭ꯔꯦꯛ ꯕ꯭ꯔꯦꯛ ꯑꯗ ꯇꯨꯝꯕꯅꯦ ꯄꯨꯡ ꯑꯃ ꯑꯃ ꯃꯈꯥꯏ ꯑꯅꯤ ꯅꯠꯇꯦ ꯑꯩ ꯍꯥꯏꯕꯗꯤ ꯒꯦꯝ ꯒꯦꯝ ꯑꯅꯤ ꯃꯔꯛꯇ ꯒꯦꯞ ꯂꯩꯅ ꯑꯗꯨꯗ ꯍꯥꯏꯕꯅꯦ ꯕꯦꯛ ꯅꯠꯇ ꯒ‌ꯦꯝꯗ
ꯑꯣ ꯑꯁ ꯑꯈꯣꯏꯗꯤ ꯀꯣ ꯀꯔꯤꯒꯤꯔꯥ ꯕꯣꯜ ꯌꯦꯡ ꯃꯥꯟꯥꯟꯕꯒꯦꯔꯥ ꯄꯨꯡ ꯕꯣꯔꯣꯁꯦ ꯑꯗꯨꯝ ꯊꯨꯅ ꯇꯥꯈ꯭ꯔꯦ
ꯍ
ꯈꯪꯗꯕꯤꯗ ꯑꯗꯨꯝ ꯍꯣꯏ ꯈꯪꯗꯕꯤꯗ ꯑꯗꯨꯝ ꯕꯣꯔꯣ ꯇꯥꯈ꯭ꯔꯕꯅꯦ ꯑꯗꯣ ꯇꯨꯝꯕꯁꯦ ꯐꯖꯅ ꯇꯨꯝꯕ ꯐꯪꯗꯦꯕ ꯑꯗꯨ ꯕꯣꯒꯨꯝꯕꯅ ꯇꯨ ꯊꯥꯔꯇꯤꯒꯨꯝꯕ ꯇꯨꯋꯦꯜꯐ ꯊꯥꯔꯇꯤꯒꯨꯝꯕꯅ ꯑꯗꯨꯝ ꯂꯩꯌꯦꯅ ꯑꯗꯣ ꯌꯦꯡꯕ ꯂꯣꯏꯔꯗꯤ ꯑꯗꯨꯝ ꯉꯥꯟꯈ꯭ꯔꯅꯦꯕ ꯉꯥꯏꯍꯥꯛ ꯂꯥꯏꯔꯒ ꯑꯗꯨꯏꯁꯦ
ꯍꯧꯖꯤꯛꯇꯤ ꯅꯪ ꯀꯔꯤ ꯇꯧꯕ꯭ꯔꯥ
ꯀ꯭ꯔꯤꯁ ꯇꯧꯔꯦꯗꯁꯨ ꯃꯗꯤꯗꯨ ꯎ ꯂꯌꯦ ꯍꯗꯥꯛꯇ ꯇꯥꯏꯗ ꯑꯣꯁꯁꯨꯣ ꯑꯃ ꯀ ꯀꯖꯤꯟ ꯅꯨꯄꯤꯃꯒꯂꯏꯌꯦ
ꯀꯥꯗ ꯂꯩꯕ꯭ꯔꯣ ꯁꯤꯇꯤꯗ ꯂꯩꯕ꯭ꯔꯣ
ꯑꯁꯤ ꯁꯅꯥ ꯂꯩꯕꯥꯛꯇ
ꯅꯨꯡꯉꯥꯏꯔꯕꯅꯤꯅ
ꯅꯨꯡꯉꯥꯏꯕ ꯅꯠꯇꯦꯗ
ꯀꯩ ꯊꯕꯛ ꯇꯧꯕ꯭ꯔꯥ
ꯆꯕꯗꯤ ꯇꯥꯎꯗꯦ ꯑꯗꯨꯝ ꯂꯩꯕꯅꯦ ꯌꯨꯝꯗ ꯑꯁꯤꯗ ꯂꯥꯏꯅꯤꯡꯉꯥꯏ ꯂꯩꯥꯏꯕꯒꯤ
ꯅꯨꯡꯉꯥꯏꯅ ꯑꯗꯨꯗꯤ ꯊꯕꯛ ꯇꯧꯗ꯭ꯔꯒ ꯑꯗꯨꯝ ꯂꯩꯕꯁꯦ
ꯅꯨꯡꯉꯥꯏꯗꯦꯍꯦ ꯋꯥꯈꯥꯎ ꯋꯥꯕꯅꯦ ꯀꯔꯤꯦꯔꯥ
ꯏꯁ ꯊꯕꯛꯇꯨ ꯊꯕꯛ ꯁꯨꯗꯕꯤꯗ ꯀꯃꯥꯏꯅ ꯋꯥꯈꯜ ꯋꯥꯗꯣꯏꯕ
ꯄꯩꯁꯥ ꯄꯩꯁꯥ ꯂꯥꯛꯅꯤꯉꯥꯏ ꯂꯝꯕꯤ ꯂꯩꯇꯦꯅ ꯑꯗꯨꯒꯤ ꯌꯨꯝꯗꯁꯨ ꯄꯩꯁꯥ ꯅꯤꯕ ꯏꯀꯥꯏꯕ ꯍꯧꯥꯎꯈ꯭ꯔꯦꯗ
ꯑꯦ ꯂꯨꯍꯣꯡꯗ꯭ꯔꯤ ꯌꯨꯝ ꯄꯥꯟꯗ꯭ꯔꯤ ꯐꯥꯎꯗꯤ ꯌꯨꯝꯗ ꯄꯩꯁꯥ ꯅꯤꯗꯣꯏꯅꯤ
ꯑꯗꯨ ꯑꯣꯏꯔꯁ ꯌꯥꯝ ꯑꯉꯥꯡꯗꯤ ꯅꯠꯇꯦꯅ ꯆꯍꯤ ꯀꯨꯟꯕꯨ ꯍꯦꯟꯈ꯭ꯔꯦꯅ ꯑꯩꯈꯣꯏꯁꯨ
ꯑꯦ ꯑꯦ ꯑꯦ ꯑꯦ ꯁꯦꯡꯕꯒꯤꯔꯣ
ꯑꯗꯨꯁꯦꯡ ꯃꯅꯦ ꯆꯍꯤ ꯀꯣꯟ ꯑꯁꯅꯨꯈ꯭ꯔꯅꯤꯗ
ꯆꯍꯤꯁꯨ ꯌꯥꯝ ꯌꯥꯝ ꯊꯨꯅ ꯆꯠ ꯂꯩ ꯉꯁꯤ ꯇ꯭ꯋꯦꯟꯇꯤ ꯁꯤꯛꯁꯇꯨ ꯈꯪꯗꯕꯤꯗ ꯂꯣꯏꯈ꯭ꯔꯅꯤꯠꯇꯣ
ꯑꯗꯨꯗꯤ ꯌꯦ ꯃꯋꯥꯂꯤꯗ
ꯑꯦꯁ ꯐꯪꯗꯕꯤꯗ ꯑꯗꯨꯝ ꯌꯥꯝ ꯊꯨꯅ ꯆꯠꯂꯦ ꯖꯨꯟꯁꯨ ꯂꯣꯏꯈ꯭ꯔꯦ ꯇꯣ ꯈꯪꯗꯕꯤꯔ ꯃꯇꯝ ꯂꯩꯇ꯭ꯔꯦꯍꯦ
ꯎꯝ
ꯆꯗ꯭ꯔꯦ
ꯈꯪꯗ꯭ꯔꯦ ꯑꯗꯨ ꯑꯗꯨ ꯑꯣꯏꯔꯗꯤ
ꯑꯣꯝ ꯅꯪꯗꯤ ꯑꯉꯥꯡꯔꯥ ꯑꯍꯥꯟꯕꯔꯥ
ꯑꯩꯔꯣ ꯑꯉꯥꯡꯅꯍꯟꯗꯛ ꯀꯥꯏꯅ
ꯑꯩ ꯅꯤꯡꯕ꯭ꯔꯣ
ꯅꯪ ꯀꯔꯤ ꯈꯜꯂꯤꯒꯦ ꯍꯥꯏꯕꯅꯤ
ꯈꯪꯗꯦꯗ ꯑꯗꯨꯒꯤ ꯍꯥꯡꯕꯅꯦ
ꯅꯪꯅ ꯑꯦꯛꯁꯄꯦꯛ ꯇꯧꯕꯗꯣ ꯍꯥꯏꯔꯛꯎꯅꯦ
ꯌꯥꯝ ꯑꯍꯟꯗꯤ ꯑꯣꯏꯔꯝꯃꯣꯏꯗ
ꯌꯥꯝ ꯑꯍꯥꯟ ꯎꯝ ꯑꯩꯈꯣꯏ ꯑꯩꯗꯒꯤ ꯑꯉꯥꯡꯉꯥꯏ ꯑꯣꯏꯔꯝꯒꯅꯤ ꯅꯣꯏꯁꯦ
ꯎꯔꯝꯕꯁꯨꯌꯥꯦ
ꯎꯪ ꯀꯔ ꯈ꯭ꯋꯥꯏꯗꯒꯤ ꯑꯉꯥꯡ ꯑꯣꯏꯔꯝꯅꯤ ꯅꯣꯏ ꯂꯧꯒꯨꯝꯕ ꯂꯩꯕ꯭ꯔꯥ ꯅꯣꯏꯁꯨ ꯂꯧꯒꯤ ꯃꯇꯥꯅꯤꯅ ꯂꯎꯒꯨꯝꯕ ꯇꯥꯎꯕ꯭ꯔꯕ ꯅꯣꯏꯁꯨ
ꯑꯩꯈꯣꯏ ꯍꯟꯗꯛꯇꯤ ꯂꯧꯁꯤ ꯄꯥꯛ ꯇꯧꯗꯔꯤꯗ ꯇꯣꯛꯈ꯭ꯔꯦ
ꯎꯝ
ꯆꯤꯡꯒꯤ ꯂꯧ ꯑꯣꯏꯅ ꯇꯧꯏꯤ
ꯑꯣ ꯑꯣ ꯑꯗꯣꯗ ꯏꯅꯥꯎꯁꯨ ꯂꯩꯕ꯭ꯔꯥꯅꯦ
ꯎꯝ
ꯆꯇꯥꯁ
ꯅꯣꯏꯗꯤ
ꯑꯩꯏꯗꯤ ꯂꯩꯥꯏꯇꯦꯗ ꯇꯝꯄꯥꯛꯒꯤ ꯂꯥꯎꯁꯨ ꯑꯩꯈꯣꯏꯗꯤ ꯇꯝꯄꯥꯛꯀꯤ ꯂꯥꯎꯗꯣ ꯄꯥꯝꯃꯦ ꯑꯗꯨ ꯑꯣꯏꯔꯁꯨ ꯂꯩꯇꯕꯅꯤꯅ
ꯑꯣ
ꯑꯩꯈꯣꯢꯗꯤ ꯆꯤꯡꯗꯒꯤꯅꯦ ꯆꯤꯡꯗꯒꯤ ꯑꯗꯨꯒꯤ ꯑꯗꯨꯒꯨꯝꯕ ꯇꯧꯕ ꯃꯐꯝꯂꯩꯇꯦꯗ
ꯑꯣ
ꯊꯥꯏꯅꯗꯤ ꯑꯩꯈꯣꯏ ꯄꯨꯄꯨꯈꯣꯏꯒꯤ ꯃꯇꯥꯡꯒꯗꯤ ꯂꯩꯕꯅꯦ ꯑꯗꯣ ꯑꯩꯈꯣꯏ ꯑꯉꯥꯡ ꯀ꯭ꯂꯥꯁ ꯐꯣꯔ ꯐꯥꯏꯚ ꯀꯥꯕ ꯃꯇꯝꯗ ꯃꯔꯥꯛ ꯆꯥꯎꯕꯗꯨꯗꯤ ꯈꯡꯢ
ꯑꯦ ꯑꯇꯣꯞꯄꯗꯤ ꯈꯪꯍꯧꯗ꯭ꯔꯦ
ꯍꯣꯏ ꯇꯧꯕ ꯇꯣꯛꯈ꯭ꯔꯦ ꯑꯗ ꯂꯥꯎꯗꯣ ꯏꯟꯁꯥꯡ ꯅꯄꯤꯒꯨꯝꯕ ꯑꯂꯨꯒꯨꯝꯕ ꯊꯥꯔꯒ ꯂꯩꯌꯦ ꯍꯟꯗꯛꯇꯤ ꯇꯥꯎꯕ ꯇꯣꯛꯈ꯭ꯔꯦ ꯑꯗꯨ ꯂꯥꯎꯗꯣ ꯆꯠꯄꯗꯣ ꯑꯃꯔꯛ ꯑꯅꯤꯒꯨꯝꯕ ꯆꯠꯂꯝꯕ ꯌꯥꯏ ꯑꯉꯥꯡ ꯑꯣꯏꯕꯅꯤꯅ ꯇꯥꯎꯕꯁꯨ ꯍꯥꯏꯗꯦꯗ ꯑꯗꯨꯒꯨꯝꯕ ꯃꯇꯝꯗꯗꯤ
ꯑ ꯅꯣꯏ ꯑꯁꯤꯆ ꯅꯨꯨꯄꯤꯒꯤ ꯀꯩꯗꯧꯔꯝꯃꯤꯅꯣ ꯁꯨꯀꯨ ꯀꯥꯏꯑꯔꯥ
ꯃꯥꯗꯣ ꯑꯁꯤ ꯃ꯭ꯌꯨꯖꯤꯛ ꯇꯝꯕ
ꯃꯌꯨꯖꯤꯛ ꯀ꯭ꯂꯥꯁ
ꯎꯝ
ꯀ ꯀꯔꯤ ꯃ꯭ꯌꯨꯖꯤꯛꯅꯣ ꯒꯤꯇꯥꯔꯥ
ꯏꯁꯥꯏ ꯁꯜꯍꯜꯂꯨꯔꯥ
ꯍ ꯍꯣꯏ ꯁꯛꯍꯜꯂꯨꯅꯦꯇꯥꯁꯤꯅꯦ
ꯑꯩꯈꯣꯏ ꯋꯥꯔꯤ ꯁꯥꯕ ꯂꯣꯏꯔꯒ ꯁꯛ ꯈꯟꯒꯦ
ꯍ ꯍꯣꯏ ꯁꯗꯣ ꯁꯗꯣ ꯅꯪꯁꯨ ꯇꯝꯃꯨꯗꯅ ꯑꯗꯨꯗꯤ
ꯃꯥꯁꯨ ꯇꯝꯂꯦꯗ ꯃꯥꯒꯤ ꯄꯤꯅꯣ ꯂꯩꯕꯅꯦ ꯑꯃ ꯐꯥꯎ ꯇꯧꯔꯦ ꯑꯩꯗꯤ ꯇꯧꯅꯤ ꯍꯗꯕꯒꯤ ꯃꯅꯗꯤ ꯍꯣꯏ ꯀꯣꯏꯕ ꯂꯥꯛꯄꯁꯤꯡꯗꯤ ꯑꯗꯨꯝ ꯃꯥꯗ ꯈꯔ ꯈꯔ ꯇꯝꯕꯅꯦꯕ ꯍꯥꯏꯗꯤ ꯑꯃ ꯄꯥꯎ ꯄꯥꯝꯅꯦ ꯑꯗꯨꯏꯒꯤ ꯃꯥ ꯁꯨꯝ ꯅꯣꯛꯄꯅꯦ ꯃꯔꯥꯛ ꯃꯔꯥꯛꯛꯇ
ꯍ ꯅꯪꯁꯦ ꯄꯥꯛꯥꯕ ꯅꯪꯁꯦ ꯄꯥꯝꯗꯤ ꯄꯥꯝꯅꯕꯣꯏꯒꯤ ꯑꯣꯏꯔꯕꯠꯇꯣꯅ ꯃꯤ ꯍꯈꯣꯏ ꯑꯩꯈꯣꯏ ꯌꯨꯝꯗ ꯃꯤ ꯀꯣꯏꯕ ꯑꯩꯈꯣꯏ ꯌꯨꯝꯗ ꯃꯤ ꯂꯥꯛꯄꯁꯤꯡꯗꯤ ꯑꯗꯨꯝ ꯇꯝꯕꯅꯦꯕ ꯈꯤꯇꯪ ꯈꯤꯇꯪ ꯃꯉꯣꯟꯗ
ꯑꯣ ꯑꯣ ꯌꯥꯝ ꯐꯩꯅꯦ ꯑꯗꯨꯗꯤ
ꯑꯩꯅ ꯁꯨꯛ ꯇꯝ ꯇꯝꯗꯕ
ꯑꯁꯝ
ꯎꯝ ꯇꯝꯒꯦ ꯑꯩꯗꯤ ꯑꯥ ꯑꯄꯥꯥꯎ ꯑꯗꯨꯒꯤ
ꯑꯦꯁ ꯑꯦꯁꯥ ꯀꯗꯤ ꯍꯥꯏꯩꯕ꯭ꯔꯣ
ꯁꯥꯏ ꯁꯛꯄꯁꯨ ꯍꯥꯏꯩꯇꯦ
ꯏ ꯑꯗꯨꯗꯤ ꯑꯔꯗ꯭ꯔꯦ ꯑꯗꯨ ꯑꯗꯨꯗꯤ
ꯍꯥꯏꯕ ꯂꯩꯇꯦ ꯑꯩꯗꯤ
ꯎꯝ ꯅꯪꯅ ꯍꯥꯏꯕꯁꯦ ꯆꯥꯕꯒ ꯇꯨꯝꯃꯒ
ꯍꯣꯏ ꯆꯨꯝꯃꯦ
ꯎꯝ
ꯆꯥꯕꯒ ꯇꯨꯝꯃ ꯈꯥꯛꯛꯇꯅꯦ ꯑꯥꯏꯅ ꯍꯥꯏꯕ ꯍꯥꯏꯕꯁꯦ ꯑꯁꯦꯡꯕꯒꯤ ꯊꯕꯥꯛꯁꯨ ꯇꯥꯎꯕ ꯍꯩꯇꯦ
ꯂꯔꯤꯁꯤꯅ ꯑꯗꯨꯔꯤꯗꯤ
ꯎꯝ ꯂꯣꯏꯔꯦ ꯃꯥꯡꯉꯦ ꯑꯩꯈꯣꯏꯒꯨꯝꯕ ꯑꯩꯈꯣꯏ ꯑꯩꯈꯣꯏꯒꯨꯝꯕ ꯅꯨꯄꯤꯕꯨ ꯂꯥꯎꯔꯗꯤ ꯃꯥꯡꯈ꯭ꯔꯦ ꯄꯈꯠ
ꯅꯪ ꯅꯪ ꯃꯣꯟ ꯅꯨꯄꯤ ꯂꯧꯔꯤ ꯅꯨꯄꯥ ꯑꯩꯈꯣꯏ ꯃꯥꯡꯈ꯭ꯔꯤꯕ ꯎꯝ ꯂꯣꯏꯔ ꯏ ꯋꯥ ꯇꯥ
ꯑꯁ ꯍꯃꯤꯒꯅꯦ ꯊꯕꯛꯁꯨ ꯇꯧꯕ ꯍꯩꯇꯦ ꯏꯁꯩꯁꯨ ꯁꯛꯄ ꯍꯩꯇꯦ ꯍꯥꯏꯗꯤ ꯂꯩꯇꯦ ꯑꯩꯈꯣꯏꯗꯤ
ꯅꯨꯄꯥꯗꯤ ꯅꯨꯄꯥꯗꯤ ꯀꯣꯏꯕ꯭ꯔꯥ ꯑꯗꯨꯗꯤ
ꯀꯣꯏ ꯍꯣꯏ
ꯑꯦ
ꯃꯪꯍꯟꯒꯦꯅ ꯃꯣꯏꯒꯤ ꯊ ꯑꯣ ꯀꯔꯤ ꯍꯥꯏꯁꯤꯔꯥ ꯃꯣꯏꯒꯤ ꯄꯟꯇꯤꯒꯤꯗꯣ ꯃꯥꯡꯍꯟꯒꯦꯅ ꯑꯩꯈꯣꯏꯕꯨ ꯂꯧꯔꯒ ꯎꯝ
ꯅꯨꯄꯥ ꯐꯥꯎꯗꯤ ꯑꯣꯏꯔꯝꯃꯦꯗꯅ
ꯀꯂꯤꯕ
ꯊꯕꯛ ꯁꯨꯕ ꯍꯩꯗ꯭ꯔꯁꯨ ꯅꯨꯄꯥ ꯐꯥꯎꯗꯤ ꯑꯣꯏꯔꯃꯤꯅ
ꯈꯪꯗꯦꯗ ꯐꯩꯒꯤ ꯇꯥꯔꯝꯅꯦ ꯆꯥꯛ ꯊꯣꯡꯕꯗꯤ ꯑꯗꯨꯝ ꯍꯥꯏꯌꯦꯗ
ꯆꯥꯛ ꯌꯦꯟꯁꯥꯡ ꯊꯣꯡꯗꯤ ꯂꯣꯏꯏ ꯀꯩꯅꯣꯗ ꯍꯥꯏꯔꯗꯤ
ꯆ ꯀꯥꯉꯒꯤ ꯍꯥꯏ
ꯑꯗꯨꯕꯨ ꯅꯪꯅ ꯏꯟꯖꯥꯡ ꯊꯣꯡꯕꯗꯨꯗꯤ ꯍꯥꯎꯕ꯭ꯔꯥ ꯍꯥꯎꯇꯕ꯭ꯔꯥ
ꯀꯪꯉ ꯌꯥꯣ ꯃꯔꯛꯇꯗ ꯍꯥꯎꯋꯦ ꯃꯔꯇ ꯍꯥꯎꯇꯦ ꯆꯥꯛ ꯑꯁ ꯑ ꯈꯔꯤ ꯍꯥꯏ ꯐꯔ ꯎꯝ ꯁꯥꯒꯨꯝꯕ ꯊꯣꯡꯗꯤ ꯑꯗꯨꯝ ꯍꯥꯎꯈ꯭ꯔꯅꯤꯅ
ꯑꯦ
ꯈꯪꯅꯕꯒꯤꯅꯦꯗꯃ ꯅꯪ ꯍꯥꯎꯋꯦ ꯍꯥꯎꯋꯦꯅ ꯃꯤ ꯂꯣꯏꯅꯃꯛ ꯍꯥꯏꯕꯅꯦ ꯎꯝ ꯎꯝ ꯑꯩꯅꯥꯎ ꯆꯥꯔ ꯂꯥꯛꯑꯦ ꯑꯩꯈꯣꯏꯗꯤ ꯃꯨꯟꯗꯕꯗꯣ
ꯐꯩꯅ ꯍꯥꯎꯕꯅꯦ ꯑꯗꯣ
ꯎꯝ ꯅꯣꯏꯗꯁꯨ ꯌꯥꯝ ꯂꯩꯥꯏꯔꯝꯅꯤ ꯍꯩꯅꯥꯎꯒꯤ ꯃꯇꯅꯦꯅ ꯍꯥꯟꯗ
ꯈꯣꯏ ꯈꯣꯏ ꯌꯨꯝꯈ ꯌꯥꯎꯗꯤ ꯂꯣꯏꯈ꯭ꯔꯦ ꯍꯗꯤꯥꯏꯁꯤꯔ ꯑ ꯍꯥꯎ ꯍꯥꯥ
ꯇꯤꯟ ꯆꯥꯕ ꯆꯥꯗꯕ꯭ꯔꯕ
ꯇꯤꯟ ꯆꯕꯒ ꯇꯤꯟ ꯆꯕꯒ ꯈꯔꯗ ꯑꯩ ꯆꯗꯕꯁꯂꯦ
ꯎꯝ ꯍ ꯁꯤ ꯑꯁꯤꯗꯒꯤꯗꯤ ꯇꯤꯟ ꯄꯥꯛ ꯆꯥꯗꯦꯀꯣ ꯑꯩꯈꯣꯏ ꯌꯨꯝꯅ ꯆꯤꯡꯒꯤꯗꯤ ꯑꯗꯨꯝ ꯇꯤꯟ ꯆꯥꯏ ꯑꯣꯏꯅ
ꯑ
ꯑꯁꯤꯒꯤꯗꯤ ꯐꯖꯕ
ꯀꯣꯏꯕ ꯆꯠꯄ꯭ꯔꯣ ꯅꯪ
ꯋꯥꯛꯀꯤꯡꯒꯨꯝ ꯊꯣꯛꯄꯅꯤꯗ ꯌꯨꯝꯗ ꯆꯥꯛ ꯆꯥꯕ ꯂꯣꯏꯔꯒ
ꯂꯝꯕꯤ ꯆꯠꯄꯒꯨꯝ ꯇꯧꯕꯅ
ꯑ ꯍꯣꯏ ꯀꯣꯏꯁꯨ ꯃꯅ ꯂꯝꯕꯤꯗ ꯋꯥꯛꯀꯤꯡ ꯑꯣꯏꯔ ꯑꯗꯨꯝ ꯊꯣꯛꯄ ꯋꯥꯅꯤꯗ
ꯎꯝ